ꯍꯜꯂꯣ
ꯇꯥꯕꯣ ꯇꯥꯔꯕꯣ
ꯍꯜꯂꯣ
ꯇꯥꯗ꯭ꯔꯣ ꯚꯣꯂꯌꯨꯝ ꯂꯩꯈꯠꯂꯣ
ꯍꯜꯂꯣ
ꯇꯥꯏꯌꯦ ꯇꯥꯏꯌꯦ
ꯍꯜꯂꯣ
ꯇꯥꯗ꯭ꯔꯣ
ꯍꯂꯣ ꯀꯔꯤ ꯇꯣꯏꯅꯣ ꯅꯣꯢ
ꯏꯌꯥꯝꯕ ꯅꯪ ꯍꯦꯠꯐꯣꯟꯁꯦ ꯌꯥꯕ ꯅꯠꯇ꯭ꯔꯣ ꯁꯤ ꯁꯤ ꯑꯣꯟꯗꯣꯏꯔꯣ ꯑ ꯀꯃꯥꯏꯅ ꯂꯩꯖꯥꯟ ꯁꯤꯁꯦ ꯌꯦꯛꯄꯗꯣ ꯑꯣꯟ
ꯌꯥꯕꯣ
ꯄꯋꯥꯔ ꯑꯣꯟ ꯄꯤꯔꯔꯤꯅ ꯇꯧꯔꯤꯅꯦ ꯎꯝ
ꯇꯥꯔꯣ
꯭ꯂꯨꯇꯨꯠ ꯋꯥꯋꯔꯂꯁ ꯑꯣꯏꯖꯔꯥ
ꯕꯨꯂꯦꯠ ꯑꯦ ꯖꯥ ꯇꯥꯔꯣꯗꯌꯥ
ꯇꯥꯏꯌꯦ ꯇꯥꯏꯌꯦ
ꯑꯣꯀꯦ ꯑꯣꯀꯦ ꯁꯤ ꯀꯃꯥꯏꯅ ꯇꯧꯗꯣꯏꯅꯣꯕ ꯇꯥꯔꯦ ꯇꯥꯔꯦ
ꯀꯩꯅꯣ ꯇꯧꯗꯣꯏꯅꯦ
ꯎꯝ
ꯀꯣ ꯋꯥꯔꯤ ꯁꯅꯥꯅꯤꯗꯅ
ꯑꯥ ꯀꯣꯜꯁꯦ ꯑꯗꯨꯝ ꯑꯩꯈꯣꯏ ꯁꯨꯃꯥꯏꯅ ꯑꯗꯨꯝ ꯁꯤ ꯁꯤ ꯇꯣꯛꯁꯤ ꯌꯥꯕ꯭ꯔꯕ
ꯌꯥꯏꯑꯦꯕ ꯆꯤꯟ ꯊꯤꯕꯗꯤ ꯌꯥꯗꯦꯕ
ꯑ ꯑꯣꯀꯦ
ꯑꯗꯣ ꯋꯥꯔꯤ ꯁꯥꯟꯅꯔꯒ ꯇꯨꯌꯦꯜꯞ ꯇꯨꯌꯦꯜꯞ ꯃꯤꯅꯤꯠ ꯋꯥꯔꯤ ꯁꯥꯟꯅꯗꯣꯏꯅꯦꯕ
ꯑꯥ
ꯑꯗꯨꯣ ꯇꯨ ꯇꯨꯌꯦꯜꯞ ꯃꯤꯅꯤꯠꯇꯨꯗ ꯂꯨꯄꯥ ꯆꯥꯝ ꯑꯃ ꯐꯪꯗꯕ
ꯑꯣꯀꯦ ꯏꯚꯥꯏꯅꯤ ꯍꯧꯖꯤꯛꯁꯦ ꯑꯗꯨꯝ ꯀꯥꯎꯟ ꯗꯥꯎꯟ ꯍꯧꯈ꯭ꯔꯕ
ꯍꯧꯔꯦ ꯇꯨ ꯃꯤꯅꯠ ꯁꯨꯔꯛꯑꯦ
ꯀ ꯑꯗꯨ ꯁꯤ ꯀꯣꯜ ꯇꯧꯕꯁꯤ ꯀꯃꯥꯏꯅ ꯁꯦꯝꯃꯤꯕ
ꯃꯖꯤꯛꯀꯤ ꯉꯁꯥꯏ ꯑꯃ ꯂꯥꯛꯄꯗꯣ ꯅꯪꯒꯤ ꯅꯪ ꯊꯥꯔꯛꯄꯗꯣ
ꯑꯥ
ꯑꯗꯨꯒꯤꯗꯣ ꯆꯪꯉꯒ ꯅꯝꯕꯔꯗꯣ ꯍꯥꯞꯆꯜꯂꯒ ꯑꯗꯨꯝ ꯀꯣꯜ ꯇꯧꯗꯣꯏꯕ
ꯑꯩ ꯕꯦꯛ ꯆꯠꯄ ꯌꯥꯒꯗ꯭ꯔꯣ ꯁꯤꯁꯦ
ꯅꯪ ꯍꯧꯖꯤꯛ ꯇꯧꯒꯦꯔꯣ
ꯅꯠꯇꯦ ꯍꯥꯏꯐꯦꯠ ꯌꯦꯡꯉꯦ ꯇꯧꯅꯦ ꯅꯪꯒꯤ ꯍꯥꯏꯐꯝꯗꯣ ꯁꯤꯕꯨꯗꯤ ꯆꯂꯨꯔꯣ ꯅꯪꯅꯣꯝ ꯄꯥꯏꯔꯨꯔꯣ ꯑꯗꯨ ꯅꯠꯇ꯭ꯔꯣ
ꯄꯥꯏꯔꯣ ꯑꯗꯨꯒ ꯅꯪ ꯑꯩꯒꯤꯁꯤ ꯂꯣꯏꯔꯣ ꯑꯗꯨꯒ ꯅꯪ ꯅ ꯑꯩꯉꯣꯟꯗ ꯀꯣꯜ ꯇꯧꯔꯛꯑꯣ ꯅꯪꯒꯤ ꯑꯃꯨꯛ ꯇꯧꯅꯕ ꯁꯤꯅ ꯑꯩꯒꯤꯅꯦꯕ ꯇꯧꯔꯛꯏꯁꯦ ꯑꯩꯅ ꯀꯣꯜ ꯇꯧꯔꯤꯁꯦ ꯁꯤ ꯑꯩꯒꯤ ꯇꯨꯌꯦꯞ ꯃꯤꯅꯤꯠ ꯂꯣꯏꯔꯒ ꯑꯃꯨꯛ ꯅꯍꯨꯛ ꯑꯩꯉꯣꯟꯗ ꯀꯣꯜ ꯇꯧꯔꯛꯕ
ꯑ ꯃꯣꯏꯁꯦ ꯃꯤ ꯇꯔꯥ ꯍꯥꯏꯕꯣ ꯇꯔꯥꯍꯨꯝꯗꯣꯏ ꯍꯥꯏꯔꯣ ꯀꯩꯅꯣꯃ ꯍꯥꯏꯗ
ꯃꯤ ꯇꯔꯥꯃꯉꯥꯃꯨꯛ ꯇꯧꯔꯁꯨ ꯌꯥꯏ ꯅꯪ ꯑꯗꯨꯝ ꯃ ꯇꯧ ꯌꯥꯏꯑꯕ ꯃꯉꯥ ꯃꯉꯥꯅꯦꯕ ꯁꯦꯠ ꯂꯥꯛꯏꯁꯦ
ꯑꯥ
ꯂꯣꯏꯕ ꯅꯥꯏꯗꯦꯕ ꯅꯪ ꯑꯗꯨꯝ ꯍꯟꯖꯤꯟ ꯍꯟꯖꯤꯟ ꯇꯧ ꯌꯥꯏꯑꯕ ꯅꯪꯅ ꯃꯤ ꯃꯤ ꯂꯩꯔꯤꯈꯩ ꯅꯪ ꯍꯦꯟꯅ ꯇꯥꯅꯔꯝꯃꯤ ꯃꯤ ꯋꯥꯏ ꯁꯥꯟꯅ ꯑꯩꯀꯦ
ꯃꯤ ꯃꯤꯗꯤ ꯇꯣꯉꯥꯟ ꯇꯣꯉꯥꯟ ꯑꯣꯏꯇꯥꯕ
ꯃꯤ ꯑꯃꯗ ꯃꯔꯤ ꯃꯔꯤꯃꯨꯛ ꯌꯥꯔꯕꯅꯤ
ꯃꯤ ꯑꯗ ꯑꯗꯨ ꯅꯪ ꯃꯔꯤ ꯂꯩꯔꯦ ꯑꯩꯗꯤ ꯀꯅꯥꯝꯇꯁꯨ ꯈꯪꯅꯗꯦ
ꯖꯣꯏꯁꯨ ꯇꯧꯁꯜꯂꯣ ꯖꯣꯏꯁꯨ ꯄꯥꯏꯕꯅꯦ ꯗꯦꯗꯤꯁꯟ ꯂꯩꯕꯅꯦ ꯒꯥꯟꯙꯤ ꯂꯩꯕꯅꯦ
ꯑꯥ
ꯍꯤꯂꯤꯕꯂꯥꯁꯨ ꯍꯤꯂꯤ ꯂꯥꯑ ꯍꯦꯂꯦ ꯅꯥꯕ꯭ꯔ ꯁꯨꯃꯥꯏꯅ ꯇꯧꯕꯅꯦ
ꯎꯝꯅꯔ ꯍꯗ꯭ꯔꯦ
ꯀꯩꯅꯣ ꯇꯧꯗꯣꯏꯅꯤꯗ ꯁꯤ ꯁꯤꯒꯤꯁꯤꯗꯤ ꯈꯔ ꯋꯥꯕꯅꯦꯕ ꯀꯣꯜ ꯇꯧꯔꯒ ꯋꯥꯔꯤ ꯁꯥꯟꯅꯕꯁꯦ ꯁꯤ ꯂꯣꯏꯔꯒ ꯑꯃ ꯇ꯭ꯔꯥꯟꯁꯀ꯭ꯔꯤꯞꯁꯟꯒꯤ ꯑꯃ ꯂꯥꯛꯀꯅꯦꯕ
ꯎꯝ
ꯑꯗꯨꯗꯣ
ꯁꯤꯁꯤꯅ ꯍꯧꯔꯛꯄꯩ ꯑꯣꯏꯗꯣꯏꯔꯥ ꯁꯤꯁꯤ ꯅꯪꯒꯤ ꯅꯣꯏ ꯃꯥꯏ
ꯑꯩꯒꯤꯗꯤ ꯂꯣꯏꯈ꯭ꯔꯦꯕ ꯑꯩ ꯇꯥꯟꯕ ꯌꯥ ꯇꯥꯟꯈ꯭ꯔꯦꯕ
ꯑꯣꯀꯦ ꯑꯣꯀꯦ꯫
ꯑꯗꯨ ꯑꯃꯛ ꯑꯩꯈꯣꯏ ꯃꯥꯏꯗꯣꯨ ꯇꯧꯔꯒ ꯇꯥꯟꯁꯤꯟꯒꯗꯧꯅꯤꯗ ꯄꯩꯁꯥꯗꯣ꯫
ꯑꯣ ꯁꯤꯁꯦ ꯑꯅꯧꯕ ꯑꯅꯧꯕ ꯑꯅꯧꯕ ꯃꯤ ꯄꯥꯏꯔꯛꯄ ꯈꯨꯗꯤꯡꯒꯤ ꯁꯤꯒꯤ ꯇꯥꯛꯁꯤꯅ ꯏꯍꯥꯟ ꯍꯥꯜꯂꯦꯕ꯫
ꯍꯣꯏ ꯍꯣꯏ ꯁꯤ ꯇꯥꯛꯁꯥꯟꯅ ꯇꯧꯒ ꯇꯧ ꯃꯊꯗꯣ ꯑꯃꯨꯛ ꯇ꯭ꯔꯥꯟꯁꯀ꯭ꯞꯁꯟ ꯂꯥꯛꯑꯅꯤ ꯇ꯭ꯔꯥꯟꯁꯀ꯭ꯞꯁꯟ ꯃꯊꯪꯗ ꯚꯦꯂꯤꯗꯦꯁꯟ ꯂꯥꯛꯇꯕ꯫ ꯇ꯭ꯔꯥꯟꯁꯀ꯭ꯔꯤꯞꯁꯟꯗ ꯕꯦꯔꯤꯗꯤꯦꯁꯟꯒꯅꯦ ꯍ
ꯅ ꯅꯪ ꯇꯔꯥ ꯇꯨꯛ ꯐꯪꯉꯤꯗꯅ ꯀꯥꯏꯗ
ꯑꯗꯨꯗꯤ ꯇ꯭ꯔꯥꯟꯁꯀ꯭ꯔꯤꯞꯁꯟꯒꯤꯅꯦ꯫
ꯑꯗꯨ ꯇ꯭ꯔꯥꯟꯁꯁꯤꯞꯀ ꯕꯦꯂꯤꯗꯦꯁꯟꯒ ꯂꯣꯏꯔꯦ ꯑꯇꯩ ꯑꯇꯩ ꯇꯥꯛꯁ ꯂꯥꯛꯑꯔꯣꯏꯗ꯭ꯔꯕ
ꯂꯥꯛꯑꯔꯣꯏ ꯑꯗꯨ ꯂꯣꯏꯔꯒ ꯑꯃꯨ ꯅꯪ ꯑꯇꯣꯞꯄ ꯅꯝꯕꯔꯗꯣ ꯑꯃꯨꯛ ꯅꯧꯅꯨ ꯍꯧ ꯇꯥ ꯀꯣꯜ ꯗꯩꯩ
ꯑꯣ
ꯅꯪ ꯇ꯭ꯔꯥꯟꯁꯀ꯭ꯔꯤꯞꯁꯟ ꯚꯦꯂꯤꯗꯦꯁꯟꯗꯨꯅꯦꯕ ꯄꯩꯁꯥ ꯇꯥꯟ ꯑꯃ ꯂꯥꯛꯏꯁꯦ ꯑꯗꯩꯗꯤ ꯄꯣꯠꯇꯣ ꯄꯥꯔꯒ ꯌꯦꯡꯉꯒ ꯆꯨꯝꯕꯩ ꯂꯥꯜꯂꯤ ꯍꯥꯏꯔꯒ ꯇꯤꯛ ꯈꯣꯠꯇ꯭ꯔ ꯂꯣꯏꯔꯦꯕ
ꯑꯥ
ꯅꯪ ꯃꯩꯇꯩꯔꯣꯟ ꯄꯥꯊꯣꯛꯄ ꯅꯠꯇ꯭ꯔꯣ ꯑꯗꯨꯝ
ꯊꯣꯛꯣꯏꯒꯦ
ꯑꯗꯨ ꯁ꯭ꯄꯦꯔꯤꯡ ꯃꯤꯁꯇꯦꯛ ꯀꯥꯗꯣ ꯍꯥꯏꯕ ꯆꯦꯛ ꯇꯧꯔ ꯇꯠꯂꯣꯑꯣ ꯑꯃꯃꯝ ꯇꯧꯕ ꯊꯨꯕꯅꯦꯕ ꯗꯤ ꯀꯦꯝꯇ ꯌꯥꯎꯔꯛꯇꯦ ꯇꯧ ꯌꯥꯎꯕꯅꯦꯕ ꯂꯥꯏꯟ ꯑꯃꯗ ꯃꯤ ꯁꯨꯃꯥꯏꯅ ꯋꯥꯔꯤ ꯁꯥꯟꯅꯕ ꯄꯣꯠꯁꯤꯅꯦꯕ ꯃꯣꯏꯅ ꯇ꯭ꯔꯥꯟꯁꯀ꯭ꯔꯤꯞꯁꯟ ꯑꯣꯊꯣꯛꯇꯣꯏꯗꯣ
ꯎꯝ
ꯑꯗꯣ ꯑꯩꯈꯣꯏꯅ ꯑꯣꯀꯦ ꯑꯣꯀꯦꯒ ꯍꯥꯏꯕ ꯌꯥꯎꯋꯤꯗꯅ
ꯎꯝ
ꯑꯗꯨ ꯇ ꯑꯗꯨ ꯎꯕꯗ ꯑꯗꯨꯝ ꯇꯛ ꯇꯛ ꯇꯛ ꯈꯣꯠꯇ꯭ꯔ ꯂꯣꯏꯔ ꯀꯩꯁꯨ ꯌꯥꯝ ꯁꯦ ꯊꯥꯡꯗꯝꯕꯅꯦ ꯋꯥꯔꯤꯗꯣ ꯃꯇꯦꯛ ꯃꯇꯦꯛ ꯃꯇꯦꯛ ꯃꯇꯦꯛ ꯑꯣꯏꯕꯅꯦ ꯃꯤꯠ ꯃꯤꯅꯤꯠ ꯑꯃꯃꯝꯒꯤ ꯑꯣꯏꯕꯅꯦ꯫
ꯑꯣ ꯑꯣ ꯑꯩ ꯑꯃꯨꯛ ꯑꯃꯨꯛ ꯀꯩꯅꯣ ꯑꯗꯨ ꯂꯣꯏꯔꯒ ꯃꯥꯏ ꯃꯇꯝ ꯃꯇꯝꯒꯤ ꯃꯇꯨꯡ ꯏꯟꯅ ꯇꯥꯛ ꯂꯥꯛꯇꯣꯏꯕꯨ ꯅꯠꯇꯕ
ꯃꯥꯅꯦ ꯃꯇꯝ ꯃꯇꯝꯒꯤꯇꯥꯛꯁꯨ ꯂꯥꯛꯇꯣꯏꯅꯦ ꯍꯟꯗꯛꯀꯤ ꯄ꯭ꯔꯣꯖꯦꯁꯤꯤ ꯁꯤ ꯑꯣꯏꯗꯣꯏꯅꯦ ꯍꯥꯏꯕ
ꯑꯣ
ꯇ꯭ꯔꯥꯟꯁꯀ꯭ꯔꯤꯞꯁꯟꯒꯤ ꯄ꯭ꯔꯣꯖꯦꯛꯁꯨ ꯑꯣꯏꯗꯣꯏꯅꯦꯕ ꯍꯟꯗꯛ ꯃꯩꯇꯩꯔꯣ ꯃꯩꯇꯩ ꯃꯌꯦꯛꯁꯦ꯫ ꯑꯦ ꯑꯥꯏꯁꯦ ꯀꯩꯅꯣ ꯇꯣꯏꯅꯦꯕ ꯁꯤꯒꯤ ꯑꯦ ꯑꯥꯏꯁꯦ ꯃꯩꯇꯩ ꯃꯌꯦꯛ ꯂꯔꯅꯤꯡ ꯇꯣꯏꯅꯦꯕ ꯑꯦ ꯑꯥꯏ ꯂꯔꯅꯤꯡꯅꯦ꯫ ꯇꯣꯏꯖꯩ ꯍꯣꯏꯅ ꯋꯥꯔꯤ ꯁꯥꯟꯅꯕꯁꯤ ꯃꯥ ꯇꯝꯍꯧꯔꯤꯅꯦꯕ ꯑꯦꯌꯥꯏꯗꯨꯅ꯫
ꯎꯝ
ꯑꯗꯨ ꯋꯥꯉꯗꯣ
ꯑꯣꯀꯦ ꯑꯣꯀꯦ ꯄꯩꯁꯥꯁꯤꯡ ꯀꯅꯥ ꯄꯤꯔꯛꯏꯖꯥꯠꯅꯣ?
ꯄꯩꯁꯥ ꯃꯣꯏ ꯀꯄꯅꯤꯅ ꯊꯥꯔꯛꯄꯅꯦ ꯅꯪꯒꯤ ꯑꯦꯀꯥꯎꯟ ꯗꯥꯏꯔꯦꯛ ꯑꯗꯨꯝ ꯆꯠ ꯆꯠ ꯆꯠ ꯆꯪꯉꯛꯄꯅꯦ ꯅꯨꯃꯤꯠ ꯇꯔꯦꯠꯅꯤ ꯃꯅꯨꯡꯗ
ꯎꯝ
ꯅꯪꯒꯤ ꯁꯤꯗꯤ ꯁꯤ ꯂꯣꯏꯔꯒ ꯅꯪ ꯄꯩꯁꯥ ꯆꯪꯉꯛꯑꯅꯤ ꯀꯣꯟꯅꯤ ꯋꯥꯔꯤ ꯁꯣꯟꯅ ꯂꯣꯏꯔꯒ
ꯎꯝ ꯑꯦꯛ ꯆꯪꯕ ꯂꯣꯏꯕꯒ ꯑꯩ ꯕꯦꯡ ꯑꯦꯗ ꯇꯧꯁꯟꯗ꯭ꯔꯤ꯫
ꯄ꯭ꯔꯣꯁꯦꯁꯤꯡꯗ ꯂꯩꯔꯅꯦꯕ ꯅꯪꯒꯤ ꯊꯥ ꯅꯨꯃꯤꯠ ꯇꯔꯦꯠꯅꯤ ꯃꯅꯨꯡꯗ ꯆꯪꯉꯅꯦꯕ ꯑꯁ ꯍꯥꯏꯗꯤ ꯋꯤꯛ ꯑꯅꯤꯐꯧꯇꯤ ꯃꯦꯛꯁꯤꯃꯝ
ꯑꯣꯀꯦ ꯑꯣꯀꯦ ꯑꯥ ꯇꯥꯥꯏ꯫
ꯍꯦꯂꯦꯅꯥꯁꯨ ꯇꯧꯍꯟꯗ꯭ꯔꯕꯅꯤ ꯑꯅ ꯃꯥꯁ ꯍꯟꯗꯛ ꯑꯩꯠ ꯍꯟꯗ꯭ꯔꯦꯗ ꯐꯪꯉꯦ ꯀꯣꯜ ꯋꯥꯔꯤ ꯁꯥꯟꯅꯕꯒꯤ꯫
ꯑꯥ
ꯑꯗꯣ ꯃꯥꯏ ꯀꯣꯜ ꯃꯥꯏ ꯇꯔꯥꯔ ꯀꯌꯥꯅꯣ ꯁꯥꯟꯅꯕꯅꯦ ꯑꯗꯨꯗ ꯔꯤꯖꯦꯛ ꯑꯅꯤ ꯆꯥꯏꯑꯕ ꯃꯆꯤꯟ ꯊꯤꯔꯨ ꯃꯥꯅ
ꯍꯥꯝ
ꯑꯗꯨꯗꯩꯗꯤ ꯀꯩꯅꯣ ꯇꯧꯔ ꯇ꯭ꯔꯥꯟꯁꯀ꯭ꯔꯤꯞꯁꯟ ꯇ꯭ꯔꯥꯟꯁꯀ꯭ꯞꯁꯟ ꯐꯪꯈ꯭ꯔꯕ ꯃꯥ ꯍꯧꯖꯤꯛ ꯇ꯭ꯔꯥꯟꯀ꯭ꯔꯤꯁꯟ ꯇꯍꯧꯈ꯭ꯔꯕꯅꯤ ꯃꯥ
ꯇ꯭ꯔꯥꯟꯁꯀ꯭ꯔꯤꯁꯟꯗ ꯅꯪ ꯅꯣꯡꯃꯗ ꯑꯗꯨꯝ ꯂꯨꯄꯥ ꯂꯤꯁꯤꯡ
ꯑꯣꯀꯦ ꯑꯣꯀꯦ ꯅꯪ ꯇꯔꯥ ꯇꯨꯛ ꯇꯥꯜꯍꯧꯔꯦꯕ ꯑꯗꯨ ꯁꯤꯁꯦ ꯀꯩꯅꯣ ꯇꯧꯔꯒꯦ ꯑꯩꯁ ꯁꯤ ꯂꯣꯏ ꯑꯩ ꯑꯩꯈꯣꯏ ꯃꯥꯏ ꯐꯣꯟꯁꯨ ꯂꯩ ꯑꯩꯈꯣꯏ ꯃꯥꯏ ꯐꯣꯟꯗꯨꯁꯨ ꯍꯥꯞꯆꯜꯂ ꯇꯧꯔꯨꯔꯒ ꯑꯅꯤꯕ ꯑꯣꯏꯅꯕ ꯑꯗꯨꯦ ꯁꯤ ꯇꯥꯛꯁꯨ ꯂꯩꯔꯤꯉꯩ ꯁꯤꯗ ꯎꯝ
ꯍꯣꯏ ꯇꯧ ꯍꯥꯞꯆꯧ ꯅꯪ ꯅꯪ ꯅꯪꯅ ꯊꯕꯛ ꯂꯩꯔꯗꯤ ꯑꯗꯨꯝ ꯇꯧꯒꯦꯏ ꯍꯥꯏꯗꯤ ꯕꯤꯖꯤ ꯑꯣꯏꯗ꯭ꯔꯗꯤꯅ ꯑꯩꯉꯣꯟꯗ
ꯑꯩꯁ ꯕꯤꯖꯤ ꯀꯔꯤ ꯃꯇꯝ ꯃꯌꯥꯝ ꯂꯩ
ꯑꯗꯣ ꯀꯩꯅꯣꯁꯨ ꯍꯥꯏꯗꯧꯕꯅꯤꯅꯦ ꯖꯣꯏꯖꯤꯠꯅ ꯀꯩꯅꯣ ꯑꯩ ꯆꯥꯟꯅꯖꯩ ꯍꯥꯏꯈꯤꯕꯅꯤ ꯑꯩꯉꯣꯟꯗ
ꯑꯣꯏ ꯌꯥꯏꯅꯤ ꯑꯩ ꯑꯩꯅ ꯑꯃꯅ ꯑꯩ ꯉꯥꯅꯨꯗꯣ ꯊꯥꯃꯨꯛ ꯂꯩꯗꯤ ꯆꯥꯕ ꯌꯥꯅꯦꯕ ꯑꯩ ꯉꯥꯅꯨꯗꯨꯣ ꯆꯥꯎꯔꯀꯥꯟꯗ ꯅꯚꯏꯁꯤꯗꯣ ꯑꯩ ꯀꯧꯦ ꯇꯧꯕꯅꯦꯕ
ꯌꯥꯏ ꯑꯗꯨꯁꯨ
ꯎꯝ ꯑꯗ ꯃꯣꯏꯅ ꯍꯧꯖꯤꯛ ꯍꯧꯖꯤꯛ ꯆꯥꯥꯁꯦ ꯍꯥꯏꯔꯒꯗꯤ ꯌꯥꯔꯦ ꯇꯧ ꯇꯥꯔꯦ ꯑꯗꯨꯁꯨ ꯆꯥꯁꯤꯦ ꯀꯩꯁꯨ ꯀꯥꯏꯗꯦ ꯑꯩ ꯉꯔꯥꯡ ꯃꯃꯥꯡꯗ ꯑꯗ ꯑꯗꯦ ꯑꯣ ꯑ ꯀꯤꯔꯣꯀꯥ ꯊꯑꯣꯏꯔꯣꯟꯗ꯭ꯔꯅꯦ ꯃꯁꯥ ꯊꯣꯡꯉꯛꯄꯗ ꯉꯥꯏꯔꯤꯑꯕ
ꯎꯝ
ꯃꯁꯥꯗꯣ ꯁꯥꯏꯝꯕ ꯑꯗꯨꯒꯤ ꯃꯥꯏ ꯅꯍꯥ ꯑꯣꯏꯈꯠꯂꯤꯕ ꯑꯗꯨꯏ ꯔ
ꯀꯩꯅꯣꯗ ꯇꯧ ꯍꯣꯏ ꯑꯗꯨꯃꯥꯏꯅ ꯈꯔ ꯇꯧꯔꯁꯤ ꯅꯪꯂꯣ ꯅꯪ ꯌꯥꯅꯤ ꯍꯥꯏ ꯀꯥꯟꯗ
ꯎꯝ ꯑꯩꯅꯁꯨ ꯃꯃꯥꯡꯗꯁꯨ ꯑꯩ ꯆꯪꯉꯝꯗꯥꯏ ꯆꯥꯁꯦ ꯍꯥꯏꯔ ꯆꯥꯍꯧꯗꯕ ꯅꯨꯡꯉꯥꯏꯇꯔꯦ ꯍꯟꯗꯛꯇꯣ ꯉꯥꯅꯨ ꯈꯥꯕ ꯑꯣꯅ ꯈꯥꯛ ꯇꯤꯈꯥꯛꯒ ꯅꯥꯔꯒ ꯁꯤꯈꯤꯕ ꯑꯩꯒꯤꯅꯦ ꯈꯥꯛꯄꯤ
ꯇꯧꯔꫭ ꯇꯧꯔꫭ ꯅꯪ ꯌꯥꯔꯀꯟ ꯍꯥꯏꯔꯛꯑꯣ ꯀꯩꯅꯣ ꯅꯪ ꯑꯦ ꯀꯩꯅꯣ ꯊꯧꯛ ꯇꯧꯅꯤꯡꯕ꯭ꯔꯣ
ꯀꯩ ꯊꯕꯛꯅꯣ
ꯑꯦꯀꯥꯎꯟꯇꯤꯡꯒꯤ
ꯄ꯭ꯔꯥꯢꯕꯦꯠꯂꯣ
ꯃꯥꯅꯦ ꯄ꯭ꯔꯥꯏꯚꯦꯠꯅꯦ
ꯅꯣꯡꯉꯣꯟꯗ ꯄꯨꯡ ꯀꯌꯥ ꯆꯠꯇꯣꯏꯕ
ꯄꯨꯡ ꯇꯔꯥꯗꯒꯤ ꯑꯗꯨꯝ ꯄꯨꯡꯟ ꯑꯍꯨꯝ ꯑꯍꯨꯝ ꯑꯅꯤ ꯑꯍꯨꯝꯗꯣ ꯍꯥꯏꯕ
ꯌꯥꯏꯅꯤ ꯑꯗꯨꯗꯤ
ꯑꯩ ꯉꯁꯤ ꯆꯠꯂꯨꯕꯅꯦ ꯑꯣꯐꯤꯁꯇꯣ ꯃꯣꯏꯅ ꯍꯥꯏꯔꯛꯑꯒꯦ ꯄꯥꯎꯗꯣ ꯄꯥꯎꯗꯣ ꯑꯣꯏꯒꯥꯗꯣ ꯍꯪꯉꯨꯕꯅꯦꯕ ꯑꯩꯗꯣ ꯀꯃꯥꯏ ꯀꯃꯥꯏꯅ ꯇꯧꯅꯤ ꯈꯣꯠꯅꯤ ꯑꯦꯛꯁꯄꯤꯔꯤꯦꯟꯁ ꯁꯥꯔꯇꯤꯀꯦꯠ ꯄꯒꯗ꯭ꯔꯥ ꯈꯣꯠꯀ꯭ꯔꯥ ꯍꯥꯏꯗꯤ ꯄ꯭ꯔꯥꯏꯕꯦꯠ ꯖꯣꯕ ꯍꯥꯏꯗꯕꯨ ꯒꯣꯔꯃꯦꯟ ꯖꯣꯕ ꯆꯪꯕꯒꯤ ꯑꯦꯛꯁꯄꯤꯔꯦꯟꯁ ꯁꯥꯔꯇꯐꯀꯦꯠ ꯗꯔꯀꯥꯔ ꯇꯥꯏꯗꯅ
ꯍꯣꯏ
ꯑꯗꯨ ꯑꯗꯨꯒꯤꯅꯤꯗ ꯑꯌꯥꯝꯕ ꯑꯦꯛꯁꯄꯤꯔꯌꯦꯟꯁ ꯁꯥꯔꯇꯤꯐꯤꯀꯦꯠꯇꯨꯒꯤ ꯋꯥꯔꯤꯅꯤ
ꯎꯝ ꯎꯝ ꯎꯝ ꯇꯣꯂꯣꯞ ꯀꯌꯥ ꯑꯣꯏꯗ‌ꯣꯏꯕ
ꯇꯣꯂꯣꯞꯖ‌ꯦ ꯃꯣꯏ ꯍꯥꯏꯖ‌ꯦ ꯊꯕꯛꯇꯨꯏ ꯃꯇꯨꯡ ꯏ ꯏꯜꯂꯦ ꯑꯗꯣ ꯈꯟꯅꯔꯒ ꯍꯥꯏꯔꯛꯑꯒꯦ ꯍꯥꯏꯔꯛꯑꯦꯕ ꯌꯥꯝ ꯀꯟꯅꯗꯤ ꯆꯥꯎꯔꯣꯏꯗ ꯀꯩꯅꯣꯅꯤꯅ ꯄ꯭ꯔꯥꯏꯚꯦꯠꯅꯤꯅ
ꯍꯣꯏ ꯑꯗꯨ ꯌꯥꯏꯅꯤ ꯑꯗꯣ ꯑꯩꯗꯤ ꯑꯩꯗꯤ ꯑꯦꯀꯥꯎꯟꯗꯣ ꯑꯩꯗꯤ ꯌꯥꯝ ꯀꯟꯅ ꯍꯩꯇꯕꯅꯤꯅ ꯌꯥꯒꯗ꯭ꯔ‌ꯣ
ꯑꯗꯨ ꯍꯩꯇꯗꯨꯅꯤꯅꯦ ꯇꯧꯔ ꯍꯩꯍꯧꯅꯕꯅꯤꯅꯦ ꯑꯩꯅ ꯇꯝꯍꯧ ꯍꯥꯏꯁꯦ ꯅꯪ ꯍꯩꯇꯦꯅ ꯁꯨꯝ ꯂꯩꯔꯗꯤ ꯅꯪ ꯍꯌꯦꯡ ꯋꯥꯥꯏ ꯌꯥꯔꯔ‌ꯣꯏꯗꯩꯅ‌ꯦ ꯃꯣꯏꯅ ꯇꯥꯛꯇꯣꯏꯅꯦ ꯃꯣꯏ ꯇꯥꯛꯇꯣꯏꯅꯦ ꯃꯣꯏ ꯂꯩꯌ‌ꯦꯕ ꯃꯤ
ꯎꯝ ꯎꯝ
ꯏꯟꯇꯔꯟꯁꯤꯞ ꯄ꯭ꯔꯣꯒꯥꯝ ꯇꯧꯋꯦꯕ ꯃꯣꯏ
ꯎꯝ
ꯑꯗ‌ꯣ ꯃꯣꯏꯅ ꯇꯥꯛꯂꯛꯇꯣꯏꯅꯦ ꯃꯣꯏꯅ ꯀꯩꯅꯣ ꯑꯣꯏꯒ ꯑꯣꯗꯤꯠ ꯀꯩꯀꯥ ꯍꯥꯏꯗꯤ ꯄꯣꯠꯇꯣ ꯅꯪꯅ ꯑꯌꯥꯝꯕ ꯑꯌꯥꯝꯕ ꯃꯣꯏꯗꯨꯗ ꯂꯥꯛꯇꯣꯏꯖ‌ꯦ ꯃꯣꯏ ꯀꯥꯎꯟ ꯍꯥꯟꯅ ꯃꯦꯟ ꯂꯣꯏꯕ ꯄꯣꯠ ꯆꯩꯁꯤꯡꯒꯩꯗꯣ
ꯎꯝ
ꯑꯩꯈꯣꯏꯅ ꯃꯦꯟꯕ ꯅꯠꯇꯕ ꯃꯣꯏꯅ ꯃꯦꯟ ꯂꯣꯏꯔꯒ ꯀꯝꯄꯅꯤꯁꯤꯡꯉꯩꯅꯅ ꯃꯦꯟ ꯂꯣꯏꯔꯒ ꯄꯤꯔꯛꯇꯣꯏꯅꯦꯕ ꯁꯤ ꯑꯦꯐ ꯐꯝꯅ‌ꯦ ꯍꯥꯏꯇꯥꯔꯦ ꯁꯦꯡꯅ ꯍꯥꯏꯔꯗꯤ ꯑꯗꯨ ꯑꯩꯈꯣꯏꯅ ꯆꯦꯛ ꯇꯧꯋꯦ ꯋꯥ ꯍꯥꯏꯗ ꯑꯣꯗꯤꯠ ꯆꯨꯝꯕ꯭ꯔ ꯂꯥꯟꯕ꯭ꯔ ꯃꯣꯏꯅ ꯃ‌ꯦꯟꯂꯛꯏꯗꯣ ꯒ꯭ꯌꯥꯟ ꯇꯥꯔꯕ
ꯂꯦꯞꯇꯣꯞꯇ ꯑꯗꯨ ꯀꯝꯄꯤ ꯑꯗꯤ ꯀꯩꯅꯣ ꯇꯧꯔꯅꯤ ꯁꯤꯁꯇꯦꯝꯗꯣ ꯌꯦꯡꯉ ꯇꯧꯔꯅꯤꯅꯦ
ꯍ‌‌ꯣꯏ ꯍ‌ꯣꯏ ꯍ‌ꯣꯏ ꯆꯨꯝꯊꯣꯛ ꯆꯨꯝꯁꯤꯟ ꯇꯧꯔꯒ ꯃꯣꯏ ꯁꯤꯑꯦꯗꯨꯅ ꯁꯥꯏꯟ ꯇꯧꯔꯛꯇꯣꯏꯅꯦꯕ ꯑꯁꯦꯡꯕꯗꯤ ꯄꯣꯠꯇꯣ ꯁꯤꯑꯦꯗꯨꯅ ꯌꯦꯡꯉꯒ ꯃꯥꯅ ꯆꯨꯝꯃꯤ ꯂꯥꯜꯂꯤꯗꯣ ꯍꯥꯏꯗꯣꯏ ꯅꯠꯇ꯭ꯔꯥ
ꯍꯣꯏ ꯑꯗꯣ ꯃꯥ ꯌꯦꯡꯕ ꯇꯟꯕꯒꯤ
ꯄꯣꯠꯇꯣ ꯌꯥꯝ ꯌꯥꯝꯕꯒꯤ ꯑꯩꯈꯣꯏꯅ ꯌꯦꯡꯗꯣꯏꯅꯦꯕ ꯑꯗꯨꯒ ꯃꯥꯅ ꯆꯨꯝꯃꯤ ꯂꯥꯜꯂꯤꯗꯣ ꯃꯥꯅ ꯃꯥꯏ ꯁꯥꯏꯟ ꯇꯧꯈ꯭ꯔꯗꯤ ꯌꯥꯔꯦꯗꯅ ꯄꯣꯠꯇꯣ ꯗꯨꯅꯤꯗ ꯅꯪ ꯇꯧꯅꯤꯡꯉꯗꯤ ꯍꯥꯏꯕꯤꯒꯦ ꯅꯪ ꯀꯩꯅꯣ ꯂꯣꯏꯔꯒ ꯅꯪ ꯀꯌꯥ ꯄꯨꯡ ꯀꯌꯥꯗꯩ ꯀꯌꯥ ꯕꯧꯅꯣ ꯀꯩꯅꯣꯁꯤꯅ
ꯄꯨꯡꯔ ꯀꯩꯅꯣꯗꯒꯤ ꯑ ꯀꯩ ꯇꯔꯨꯛ ꯇꯔꯨꯛ ꯃꯈꯥꯏꯗꯩꯅ ꯅꯤ ꯃꯥꯄꯟꯕꯧ
ꯌꯥꯝ ꯊꯤ ꯌꯥꯏ ꯅꯛꯑꯦ ꯊꯤꯅ ꯀ꯭ꯋꯥ ꯀꯩꯊꯦꯜꯒꯤꯗꯣ ꯍꯧꯖꯤꯛ ꯀ‌ꯣ ꯆꯤꯡ ꯇꯧꯕꯝꯗꯣ ꯑꯗꯨꯗꯩ ꯈꯤꯇꯪ ꯊꯧꯗꯔꯥ ꯂꯩ
ꯑꯥꯎ ꯁ‌ꯦꯂꯔꯤꯗꯨ ꯑꯗꯨꯒ ꯍꯣꯏ ꯑꯗꯨꯒ ꯄꯨꯡ ꯀꯌꯥꯃꯨꯛꯅꯣ ꯍꯥꯏꯗꯣ ꯑꯩꯗꯣ ꯀꯩꯅꯣ ꯑꯥꯏ ꯄ꯭ꯔꯣꯕ꯭ꯂꯦꯝ ꯂꯩꯕꯅꯤꯅ ꯑꯩꯗ‌ꯣ ꯁꯤꯁꯇꯦꯝꯗꯣ ꯌꯥꯝ ꯀꯟꯅ ꯄꯨꯡ ꯃꯔꯤ ꯃꯉꯥꯗꯩ ꯍꯦꯟꯅ ꯄꯥꯏꯅꯤꯡꯗꯦꯕ
ꯅꯪ ꯑꯥꯏꯒꯤꯗꯣ ꯌꯦꯡꯊꯣꯛꯄ ꯌꯥꯗ꯭ꯔꯕ‌ꯣ ꯑꯗꯨꯗ‌ꯣ ꯂꯦꯖꯔ ꯇ꯭ꯔꯤꯠꯃꯦꯟ ꯇꯧꯊꯣꯛꯑ‌ꯣꯗ
ꯇꯧꯗꯣꯏꯅꯤ ꯒꯨꯍꯥꯇꯤꯗ ꯆꯠꯂ ꯇꯧꯒ‌ꯦ ꯇꯧꯕꯅ ꯄꯩꯁꯥꯁꯦ ꯈꯔ ꯄꯥꯏꯗ꯭ꯔꯤ ꯑꯩ
ꯂꯥꯛ ꯑꯅꯤꯃꯨꯛꯇꯤ ꯆꯪꯕꯅꯦꯍ‌ꯦ
ꯑ ꯑꯗꯨꯒꯤ ꯅ‍ꯦ ꯉꯥꯏꯅꯔꯤꯁ‌
ꯇꯣꯂꯣꯞ ꯆꯥꯔ ꯇꯧꯊꯣꯛꯀ‌ꯦ ꯇꯧꯅ‌ꯦ ꯑꯅ‌‌ꯣꯞ ꯎꯞꯄꯁ‌ꯦ ꯌꯥꯝ ꯋꯥꯏꯑ‌ꯦꯕ
ꯋꯥꯏ ꯅꯪꯉꯣꯟꯗꯩ ꯑꯩꯅ ꯍꯦꯟꯖꯤꯜꯂꯤꯅꯤꯅꯦ
ꯑꯣ ꯑꯁ ꯅꯪꯒꯤꯗꯨꯗꯤ ꯌꯥꯗ꯭ꯔꯦꯉ‌ꯣ ꯑꯩꯗꯤ ꯊ꯭ꯔꯤꯅꯦꯕ ꯃꯥꯏꯅꯁ ꯊ꯭ꯔꯤꯅꯦꯕ ꯅꯪꯒꯤꯗꯨꯗꯤ ꯀꯥꯏꯗꯩ
ꯂꯩꯈꯠꯂ‌ꯦꯑꯣ ꯐꯅꯌꯥꯝ ꯁꯣꯛꯈꯤꯗꯣ
ꯍ‌ꯣꯏ